ꯑꯍꯣꯏ
ꯇꯥꯕ꯭ꯔꯣ
ꯍꯣꯏ ꯅꯪꯗꯤ
ꯇꯥꯏ ꯇꯥꯏꯌꯦ ꯀꯩꯗꯧꯔꯤꯅ‌ꯣ
ꯏꯔꯨꯕ ꯂꯣꯏꯔꯦ
ꯆꯥꯛꯇꯤ ꯆꯥꯔꯦꯀꯣ
ꯆꯥꯥꯛꯇꯤ ꯆ ꯆꯥꯗ꯭ꯔꯤꯀꯣ
ꯀꯩꯒꯤ ꯆꯥꯗ꯭ꯔꯤꯅꯣ
ꯆꯅꯤꯡꯗꯕꯒꯤ
ꯌꯥꯝ ꯅꯨꯡꯉꯥꯏꯇ‌ꯦꯀ‌ꯣ
ꯅꯪꯗꯤ
ꯑꯩ ꯑꯩꯗꯤ ꯆꯥꯛ ꯈꯛꯇ ꯆꯥꯏꯌ‌ꯦ ꯉꯁꯤꯗꯤ
ꯍꯥꯥ
ꯑꯩꯗꯤ ꯆꯥꯛꯈꯛꯇ ꯆꯥꯏꯌꯦꯕ
ꯀꯔꯤꯒꯤ
ꯏꯟꯁꯥꯡꯒꯤ ꯐꯥꯁꯇꯤꯡ ꯑꯣꯏꯅ ꯇꯧꯔꯦ ꯉꯁꯤꯗꯤ ꯑꯩ
ꯑꯣ ꯕꯣꯔ ꯐꯪꯅꯤꯡꯉꯥꯏ
ꯍꯣꯏ ꯑꯗꯨ ꯍꯥꯏꯁꯤꯔꯥ ꯈꯪꯗ꯭ꯔꯦꯅꯦ ꯇꯟꯕꯒꯤꯔ ꯕꯣꯒ‌ꯦꯔꯥꯗꯤ ꯈꯪꯗ꯭ꯔꯦ ꯍꯥꯏ ꯀꯩꯗꯧ ꯀꯩꯗꯧꯔꯤꯅꯣ ꯑꯗꯣ
ꯀꯩꯁꯨ ꯇꯧꯗ‌ꯦꯗ ꯃꯅꯨꯡꯗ ꯀꯩꯅ‌ꯣ ꯂꯥꯛ ꯃꯟꯕꯒꯤ ꯃꯄꯥꯟꯗ ꯂꯦꯞꯄꯒ ꯂꯩꯌꯦ
ꯀꯩꯒꯤ ꯆꯥꯛ ꯆꯥꯗ꯭ꯔꯤꯅꯣ ꯍꯧꯖꯤꯛꯐꯥꯎ
ꯆꯠꯅꯤꯡꯗꯕꯒꯤꯅꯦ ꯀꯩꯅꯣ
ꯑꯁ ꯅꯨꯡꯉꯥꯏꯇꯦꯀꯣ ꯆꯥꯅꯤꯡꯉꯅꯦ
ꯄꯨꯛ ꯊꯟꯕ ꯑꯗꯨꯒꯤꯅꯦ
ꯉꯁꯥꯏ ꯀꯔꯤ ꯀꯔꯤ ꯆꯥꯁꯤꯜꯂꯨꯔꯒꯦ ꯅꯪꯕꯨ
ꯉꯁꯥꯏꯁꯦ ꯌꯥꯝꯃꯦ ꯁꯤꯡꯖꯨꯁꯨ ꯍꯣꯏ
ꯁꯤꯗꯤ ꯀꯥꯏ ꯀꯥꯏ ꯆꯠꯂꯒꯦ ꯅꯍꯥꯗꯣ
ꯃꯄꯟ ꯄꯥꯟꯊꯣꯛꯇꯦ ꯉꯁꯤ ꯍꯣꯏ ꯉꯁꯤ ꯑꯣꯐ ꯑꯣꯐ ꯍꯥꯏꯕꯒꯤꯀꯣ
ꯑꯣ ꯅꯪꯀꯣ ꯅꯪ ꯑꯣꯐ ꯂꯩ ꯍꯥꯏꯕ ꯊꯕꯛ ꯆꯠꯇꯔꯣ ꯅꯪ ꯗꯥꯀꯥꯟꯁꯦ
ꯅꯨꯡꯇꯤꯒꯤ ꯑꯣꯐ ꯂꯩꯕꯅꯦ
ꯎꯝ
ꯊꯕꯥꯛ ꯂꯩꯇꯕꯒꯤ
ꯌꯥꯝ ꯐꯩꯀꯣ ꯃꯤꯗꯤ
ꯐꯩꯕꯅꯦ ꯍꯣꯏ ꯅꯪꯗꯤ
ꯑꯩꯁꯨ ꯅꯨꯡꯇꯤꯒꯤ ꯑꯣꯐ ꯂꯩꯌꯦ ꯅꯪꯒ ꯆꯞ ꯃꯥꯟꯅꯩ
ꯑꯣ
ꯀꯔꯤ ꯏꯔ ꯀꯣ ꯏꯕꯥꯅꯤ ꯃꯥꯟꯅꯔꯤꯁꯦ
ꯈꯪꯗꯦ ꯏꯁꯣꯔꯅ ꯑꯣꯏꯔꯝꯒꯅꯤ
ꯏꯁꯣꯔꯅ ꯐꯕꯁꯤꯅꯀꯣ ꯏꯈꯟꯇ ꯂꯩꯌꯦ ꯅꯪꯒ ꯍꯥꯏꯗꯤ ꯑꯅꯤ ꯁꯨꯔꯦ ꯍꯧꯖꯤꯛꯇꯤ
ꯑꯩꯗꯤ ꯏꯃꯟꯕꯤ ꯑꯅꯤꯒ ꯂꯩꯌꯦ
ꯅꯪꯗꯤ ꯃꯔꯤ ꯅꯕꯥꯟ ꯅꯃꯥꯟꯅꯕꯤ ꯀꯌꯥ ꯂꯩꯌꯦ
ꯑꯅꯤ ꯑꯩꯒ ꯑꯍꯨꯝ ꯍꯣꯏ ꯑꯩ ꯃꯆꯥꯒ ꯑꯃ
ꯑꯗꯨꯗꯤ ꯃꯔꯤ ꯁꯨꯔꯦꯀꯣ
ꯃꯔꯤ ꯁꯨꯔꯦ ꯃꯉꯥ ꯁꯨꯔꯦ
ꯃꯉꯥ ꯅꯪ ꯃꯆꯥꯁꯨ ꯂꯩꯕ꯭ꯔꯣ
ꯂꯩꯌꯦ
ꯅꯆꯥ ꯅꯨꯨꯄꯤꯔꯣ
ꯅꯠ ꯍꯣꯏ ꯆꯠ ꯅꯨꯨꯄꯤꯅꯦ ꯊꯥ ꯑꯅꯤ ꯁꯨꯔꯦ ꯂꯣꯛ ꯅꯨ ꯑꯁꯦꯡꯕ ꯍꯥꯏꯕꯅꯦ ꯀꯩꯅꯣ
ꯍꯔꯥꯎꯕꯒꯤ ꯅꯣꯛꯄꯅꯤ
ꯑꯣ ꯅꯪꯁꯨ ꯄꯥꯝꯕ꯭ꯔꯥ
ꯑꯩꯗꯤ ꯑꯍꯨꯝ ꯂꯩꯔꯦꯗ
ꯍꯥꯥ
ꯑꯩꯗꯤ ꯑꯍꯨꯝ ꯂꯩꯔꯦ
ꯑꯣ ꯅꯨꯄꯥ ꯅꯨ ꯅꯨꯄꯥ ꯀꯌꯥ ꯅꯨꯄꯤ ꯀꯌꯥꯅꯣ ꯀꯅꯥꯅ ꯑꯍꯟ ꯀꯅꯥꯅ ꯑꯇꯣꯝꯕꯤ ꯍꯥ
ꯑꯅꯤ ꯅꯪꯒꯨꯝꯕ ꯅꯪꯒꯨꯝꯕꯤ ꯑꯃ
ꯑꯣ
ꯅꯪꯗꯤ ꯑꯃꯈꯛꯇ ꯉꯥꯏꯔꯤꯕ꯭ꯔꯣ
ꯍꯣꯏ ꯑꯩꯒꯨꯝꯕꯗꯤ ꯃꯥ ꯀꯩꯅꯣ ꯁꯛ ꯐꯖꯔꯝꯕꯗꯤꯀꯣ ꯑꯩ ꯃꯥꯟꯅꯗꯤ
ꯑꯁ ꯐꯖꯕꯅꯤ ꯅꯪꯀ꯭ꯔꯣ ꯐꯗ ꯎꯔꯒ ꯆꯞ ꯃꯥꯟꯅꯩ
ꯑꯩ ꯕꯄꯁꯦ ꯀꯃꯥꯏꯅ ꯇꯧꯔꯕ꯭ꯔꯥ ꯉꯥꯎꯕ꯭ꯔꯅ
ꯍꯥꯏꯔꯅꯦ ꯏꯁꯤꯡ ꯌꯥꯎꯔꯗꯤ ꯑꯩ ꯍꯧꯒꯠꯂ ꯌꯥꯗ꯭ꯔꯦꯅꯦ ꯏꯁꯤꯡ ꯍꯩꯖꯤꯟꯗꯗꯤ
ꯍꯣꯏ ꯃꯥꯅꯦ ꯑꯥ ꯀꯩꯅꯣꯅꯦ ꯑꯗꯣ ꯅ ꯃꯐꯝ ꯈꯪꯕ꯭ꯔꯥ ꯑꯩꯒꯤ ꯀꯔꯤ ꯍꯥꯏꯕ ꯏꯁꯤꯡ ꯀꯔꯤ ꯍꯥꯏꯕ
ꯑꯃꯨꯛ ꯀ ꯍꯌꯣ ꯑꯃꯨꯛ
ꯌꯥꯔꯦ ꯌꯥꯔꯦ ꯇꯧꯔꯨꯁꯦ ꯇꯧ ꯀꯁꯦ
ꯑꯣ ꯑꯩ ꯍꯧꯖꯤꯛ ꯒ꯭ꯌꯥꯟ ꯇꯥꯔꯦ ꯑꯩ
ꯑꯩ ꯃꯈꯅ
ꯍꯧꯖꯤꯛ ꯒ꯭ꯌꯥꯟ ꯇꯩ ꯑꯩꯅ ꯋꯥꯟ ꯊꯥꯕꯗꯣ ꯏꯁꯤꯡ ꯍꯩꯖꯤꯟꯕꯗꯤ ꯍꯧꯒꯠꯄ ꯌꯥꯗ꯭ꯔꯦꯕ ꯐꯖꯃꯟꯕꯒꯤ
ꯑꯣ ꯑꯣ ꯑꯣ ꯈꯪꯉꯦ ꯈꯪꯉꯦ ꯑꯩꯅ ꯇꯧꯗꯗꯤ ꯌꯥꯔꯣꯏꯀꯣ ꯑꯗꯨꯗꯤ ꯑꯩ ꯑꯩ ꯂꯥꯛꯇ꯭ꯔꯗꯤ ꯌꯥꯔꯔꯣꯏꯀꯣ ꯑꯗꯨꯗꯤ ꯂꯥꯛꯀꯦ ꯂꯥꯛꯀꯦ ꯅꯪ ꯍꯧꯖꯤꯛ ꯀꯥꯏꯗꯅꯣ ꯌꯨꯝꯗꯔꯣ ꯅꯠꯇ꯭ꯔꯒ ꯃꯄꯥꯟꯗꯔꯣ
ꯅꯪꯅ ꯍꯧꯖꯤꯛ ꯂꯦꯞꯄ ꯃꯐꯝꯗꯣ ꯗꯥꯏꯔꯦꯛ ꯌꯦꯡꯔꯛꯑꯣ ꯑꯗꯣ ꯌꯨꯝ ꯑꯃ ꯎꯕꯗꯣ
ꯑꯙꯨꯅꯤ ꯑꯙꯨꯅꯤ
ꯆꯅꯤ ꯇꯀꯥ ꯊꯥꯡꯗꯦ
ꯑꯩ ꯏꯆꯥ ꯅꯨꯨꯄꯤ ꯅꯪ ꯃꯥꯜꯂꯤꯗꯣ ꯀꯔꯤꯒꯤꯅꯣ ꯈꯪꯕ꯭ꯔꯥ
ꯀꯩꯍꯋꯥ
ꯑꯩ ꯏꯆꯥꯅꯨꯄꯤ ꯅꯪ ꯃꯥꯜꯂꯦ ꯐꯖꯔꯦ ꯍꯥꯏꯕꯗꯣ ꯀꯔꯤꯒꯤꯅꯣ ꯈꯪꯕ꯭ꯔꯕ
ꯈꯪꯗꯦ
ꯃꯃꯥꯗꯣ ꯑꯇꯣꯞꯄ ꯅꯠꯇꯕꯩ ꯑꯣꯏꯔꯝꯒꯅꯤ
ꯇꯥꯅꯤꯡꯗꯦ
ꯀꯩꯅ
ꯋꯥꯁꯦ ꯃꯈꯥ ꯌꯥꯝ ꯇꯥꯈ꯭ꯔꯦꯅ
ꯅꯠꯇꯦ ꯃꯈꯥ ꯅꯠꯇꯦ ꯑꯩ ꯉꯥ ꯥꯡꯉꯁꯦ ꯃꯊꯛ ꯀꯥꯕꯅꯦ ꯊꯥꯡ
ꯃꯛ ꯃꯊꯛ ꯀꯥꯕꯗꯣ ꯑꯩ ꯇꯜꯂꯦ ꯃꯈꯥ ꯇꯥꯕꯗꯨꯣ ꯇꯜꯂꯦ ꯃꯤꯌꯥꯏꯗ ꯑꯗꯨꯝ ꯀꯩꯅꯣ ꯇꯧꯔꯣ
ꯑꯩꯗꯤ ꯃꯌꯥꯏꯗ ꯉꯥꯡꯕꯅꯦ ꯅꯪꯅ ꯃꯊꯛꯇ ꯂꯧꯕꯒꯤꯅꯤꯀꯣ
ꯑꯗꯨꯠꯇꯦꯗ ꯑꯩꯗꯤ ꯑꯩꯗꯤ ꯑꯁꯦꯡꯁꯕ ꯑꯗꯨꯝ ꯍꯥꯏꯕ
ꯑꯩꯗꯤ ꯁꯦꯡꯗ꯭ꯔꯦ ꯁꯤꯔꯣ
ꯃꯆꯥ ꯑꯃ ꯂꯩꯔꯒꯤ ꯑꯃ ꯂꯩꯔꯦ ꯍꯥꯏꯕꯅꯦ ꯀꯩꯅꯣ
ꯑꯩꯁꯨ ꯑꯍꯨꯝ ꯂꯩꯔꯤ ꯁꯦꯡꯇ꯭ꯔꯤꯛ ꯁꯦꯡꯕ ꯄꯥꯈꯪꯅꯦ ꯍꯣꯏ
ꯍꯣꯏ ꯅꯆꯥ ꯑꯍꯨꯝ ꯁꯨꯔꯦ ꯍꯥꯏꯔꯒ
ꯋꯥꯔꯤ ꯂꯤꯕꯤꯕꯅꯦꯍꯦ ꯏꯃꯥꯟꯅꯕꯒꯤ ꯑꯗꯨꯗꯤ
ꯑꯩꯗꯤ ꯑꯁꯦꯡꯕꯅꯦ
ꯑꯣ ꯌꯥꯝ ꯐꯩꯀꯣ ꯃꯤꯗꯤ ꯃꯄꯥꯗꯤ ꯃꯄꯥꯗꯤ ꯀꯥꯏ ꯆꯠꯈ꯭ꯔꯦ ꯍꯟꯗꯛꯀꯥꯟ ꯎꯗ꯭ꯔꯦꯅꯦ
ꯑꯩꯒ ꯇꯣꯞ ꯃꯈ꯭ꯔꯦ
ꯌꯥꯝ ꯅꯨꯡꯉꯥꯏꯇꯦꯀꯣ ꯑꯗꯨꯗꯤ
ꯌꯨ ꯊꯛꯃꯟꯕꯒꯤꯀꯣ ꯑꯩ ꯁꯦꯟꯅꯕ ꯉꯝꯗ꯭ꯔꯦꯕ
ꯌꯨꯗꯤ ꯊꯛꯅꯤꯉꯥꯏ ꯁꯦꯝꯂꯛꯄ ꯅꯠꯇ꯭ꯔꯣ
ꯄꯨ꯭ꯔꯥ
ꯌꯨꯗꯤ ꯊꯛꯅꯤꯉꯥꯏ ꯁꯦꯝꯂꯛꯄ ꯅꯠꯇ꯭ꯔꯣ ꯃꯤꯅ
ꯠꯇꯦꯛ
ꯀꯩ ꯇꯧꯅꯤꯡꯉꯥꯏꯔꯀꯣ
ꯁꯅꯤꯡꯉꯥꯏ ꯊꯛꯅꯤꯡꯉꯥꯏ ꯁꯦꯝꯃꯗꯤ ꯅꯨꯄꯤ ꯑꯩꯈꯣꯏꯁꯨ ꯊꯛꯑꯅꯤ ꯀꯩꯅꯣ
ꯑꯣ ꯑꯗꯨꯒꯤ ꯃꯥꯜꯂꯦ ꯑꯩꯁꯨ ꯊꯛꯇꯦꯕ ꯊꯛꯅꯤꯡꯉꯥꯏ ꯁꯦꯝꯂꯛꯇꯕꯒꯤ ꯃꯥꯜꯂꯦ ꯑꯩꯁꯨ ꯊꯛꯇꯦ
ꯅꯪ ꯅꯨꯄꯤ ꯑꯣꯏꯔꯝꯒꯅꯤꯗꯤ
ꯅꯨꯄꯤꯃꯛꯇꯤ ꯑꯣꯏꯗꯦꯍꯦ ꯑꯗꯨꯗꯤ ꯍꯥꯏꯅꯨꯍꯦ ꯏꯀꯥꯏꯌꯦ ꯇꯥꯕꯗ
ꯑꯅꯤ ꯑꯅꯤ ꯄꯨꯟꯕ꯭ꯔꯥ ꯑꯗꯨꯗꯤ ꯑꯅꯤꯃꯛ
ꯅꯪꯅ ꯇꯪꯈꯥꯏ ꯍꯥꯏꯅꯤꯡꯕ ꯃꯥꯜꯂꯦꯀꯣ ꯑꯗꯨꯗꯤ ꯑꯩꯉꯣꯟꯗ
ꯍꯣꯏ
ꯇꯪꯈꯥꯏꯁꯨ ꯅꯠꯇꯦ ꯑꯃꯈꯛꯇꯅꯤꯍꯦ
ꯑꯣ ꯐ ꯌꯥꯝ ꯍꯔꯥꯎꯕ ꯃꯥꯂꯦ ꯅꯪ ꯀꯩꯅꯣꯗꯣ
ꯀꯩꯅꯣ
ꯌꯥꯝ ꯍꯔꯥꯎ ꯍꯔꯥꯎꯕ꯭ꯔꯥ ꯑꯩ ꯐꯣꯟ ꯄꯥꯏꯈꯠꯄꯒꯤ
ꯑꯁ ꯁꯤꯗꯤ ꯍꯦꯟꯅ ꯍꯔꯥꯎꯕꯕꯐꯥꯎ ꯊꯦꯡꯅꯗ꯭ꯔꯤ ꯉꯁꯤꯒꯤ ꯑꯣꯏꯅ ꯑꯩ
ꯑꯣ ꯐꯖꯅ ꯇꯨꯝꯈ꯭ꯔꯣ ꯑꯗꯨꯗꯤ
ꯅꯪꯅ ꯐꯥꯎ ꯎꯒꯗꯧ ꯃꯥꯜꯂꯍꯦ ꯃꯤ ꯑꯃ
ꯑꯣ ꯑꯣꯏꯔꯝꯒꯅꯤ ꯍꯣꯏ
ꯍꯌꯦꯡꯗꯤ ꯊꯕꯛ ꯆꯠꯀꯦꯔꯣ
ꯆꯠꯅꯤ ꯍꯣꯏ
ꯅꯪ ꯃꯄꯥꯟꯗ ꯂꯩꯕ ꯃꯥꯜꯂꯦꯗ ꯀꯣ
ꯂꯝꯄꯥꯛꯇꯅꯦ
ꯂꯝꯄꯥꯛ ꯇꯔꯣ
ꯍꯣꯏ
ꯏꯃꯥ ꯂꯩꯕꯥꯛ ꯍꯥꯏꯕꯗꯨꯔꯣ ꯅꯪꯁꯨ
ꯃꯥꯅꯦ ꯍꯣꯏ
ꯑꯣ ꯑꯣ ꯌꯥꯝ ꯐꯩ ꯌꯥꯝ ꯐꯩ ꯏꯃꯥ ꯂꯩꯕꯥꯛꯄꯨ ꯊꯥꯗꯣꯛꯄꯗꯤ ꯌꯥꯝ ꯋꯥꯕꯅꯤ ꯍꯣꯏ ꯅꯨꯡꯉꯥꯏꯃꯟꯗꯅꯀꯣ ꯂꯩꯕ ꯅꯨꯡꯉꯥꯏꯕ ꯅꯠꯇ꯭ꯔꯣ ꯑꯩꯔꯣ ꯑꯩꯔꯣ
ꯍꯣꯏ
ꯑꯩꯁꯦ ꯇꯝꯄꯥꯛꯀꯤ ꯃꯄꯥꯟꯗ ꯂꯩꯔꯦꯅꯦ
ꯀꯗꯥꯥꯏꯅꯣ ꯑꯗꯨꯗꯤ ꯈꯪꯗꯦ ꯑꯩ
ꯑꯗꯣ ꯆꯤꯡꯗ ꯅꯠꯇꯦ ꯆꯤꯡꯗ ꯅꯠꯇꯦ ꯆꯤꯡꯗꯤ ꯇꯝꯄꯥꯛ ꯆꯤꯡꯉꯤꯗꯅ
ꯍꯣꯏ
ꯏꯃꯥ ꯂꯩꯕꯥꯛ ꯆꯤꯡꯉꯤꯗꯅ ꯅꯠꯇ꯭ꯔꯣ
ꯃꯥꯅꯦ
ꯑꯩꯁꯦ ꯑꯩꯈꯣꯏ ꯑꯩꯈꯣꯏ ꯄ꯭ꯔꯥꯏꯝ ꯃꯤꯅꯤꯁꯇꯔꯒ ꯇꯤꯟꯅꯔꯤ ꯍꯧꯖꯤꯛ
ꯀꯔꯤ ꯇꯧꯅꯤꯡꯉꯥꯏ
ꯃꯥꯒ ꯂꯩꯃꯤꯟꯅꯔꯦꯕ ꯃꯐꯝꯗꯣ ꯒ꯭ꯌꯥꯟ ꯇꯥꯗ꯭ꯔꯣ ꯑꯩꯅ ꯍꯥꯏꯔꯤꯁꯦ
ꯒꯌ꯭ꯥꯟ ꯇꯥꯗꯦ
ꯑꯁ ꯑꯩꯅ ꯂꯩꯕ ꯃꯐꯝꯗ ꯍꯥꯏꯕꯅꯤꯗ
ꯃꯥꯂꯩꯐꯝꯁꯨ ꯈꯪꯗꯦ ꯑꯩ ꯑꯗꯨꯒꯤꯅꯦ ꯍꯣꯏ
ꯌꯥꯝ ꯁꯥꯕ ꯃꯐꯝꯗꯨ ꯅꯪ ꯈꯪꯗ꯭ꯔꯣ
ꯑ ꯃꯄꯥꯟꯅꯦ ꯑꯗꯨꯗꯤ
ꯑꯥ ꯃꯄꯥꯟꯗꯅꯦ ꯑꯩ ꯂꯩꯔꯤꯁꯦ
ꯈꯉꯦ
ꯑꯗꯨꯅꯦ ꯆꯥꯛ ꯌꯥꯝ ꯍꯥꯎꯅ ꯆꯥꯕ ꯃꯥꯜꯂꯦꯀꯣ
ꯍꯣꯏ
ꯃꯣꯔꯣꯛ ꯈ ꯁꯥꯕ ꯃꯥꯜꯂꯦꯀꯣ
ꯁꯥꯗꯦꯗ
ꯀꯅꯥꯅ ꯊꯣꯡꯒꯦ ꯉꯁꯤꯗꯤ
ꯍꯥ
ꯉꯁꯤꯗꯤ ꯀꯅꯥꯅ ꯊꯣꯡꯒꯦ ꯌꯦꯟꯁꯥꯡꯗꯣ
ꯃꯟꯕꯤ
ꯅꯃꯥꯟꯅꯕꯤꯅ
ꯎꯝ ꯃꯟꯕꯤꯅ
ꯅꯃꯥꯟꯅꯕꯤ ꯆꯥꯛ ꯏꯟꯁꯥꯡ ꯊꯣꯡꯕ ꯍꯩꯕ꯭ꯔꯣ
ꯌꯥꯝ ꯍꯩꯕꯅꯦ ꯍꯣꯏ
ꯏꯅꯕꯅꯤ ꯃꯔꯛꯇ ꯀꯅꯥꯅ ꯍꯦꯟꯅ ꯍꯩꯒꯦꯗꯣ
ꯃꯥꯅ ꯃꯥꯅ
ꯃꯥꯅꯥ ꯑꯗꯣ ꯅꯪꯅ ꯈ꯭ꯋꯥꯏꯗꯒꯤ ꯄꯥꯝꯕ ꯌꯦꯟꯁꯥꯡ ꯀꯔꯤ ꯌꯦꯟꯁꯥꯡ ꯑꯣꯏꯗꯣꯏꯅꯣ
ꯍꯧꯖꯤꯛ ꯀꯔꯤ ꯍꯥꯏꯕꯅꯣ
ꯆꯥꯛ ꯈꯔ ꯂꯥꯕ ꯃꯥꯜꯂꯦꯀꯣ ꯉꯁꯤꯁꯦ
ꯂꯥꯛꯑꯗꯦꯗ
ꯋꯥꯀ ꯉꯥꯡꯕ ꯁꯪꯗ ꯃꯥꯜꯂꯤꯀꯣ
ꯐꯠꯇꯦ ꯐꯖꯅ ꯇꯥꯗꯦ ꯑꯗꯨꯒꯤꯅꯦ
ꯁ ꯁꯥꯥꯏꯒꯤ ꯇꯧꯕꯅꯤ ꯐꯪꯒꯤ ꯇꯧꯕꯅꯤ
ꯐꯒꯤ ꯇꯧ
ꯅꯪ ꯅꯪ ꯀꯔꯤ ꯌꯦꯟꯁꯥꯡ ꯈ꯭ꯋꯥꯏꯗꯒꯤ ꯄꯥꯝꯒꯦ ꯍꯥꯏꯕꯅꯤꯗ
ꯅꯪ ꯂꯩꯕꯤꯒꯦꯔꯣ
ꯂꯩꯕꯤꯗꯣꯏꯅꯦ
ꯄꯩꯁꯥ ꯍꯥꯟꯅ ꯊꯥꯔꯛꯑꯣ ꯑꯗꯨꯗꯤ
ꯍꯥꯏꯔꯣ ꯊꯥꯔꯛꯀꯗꯕ ꯁꯔꯨꯄꯗꯤ ꯄꯣꯠꯇꯣ ꯊꯥꯔꯛꯀꯗꯧꯕꯅꯤ ꯍꯧꯖꯤꯛ ꯈꯨꯗꯛꯇ
ꯍꯥꯟꯅ ꯊꯥꯔꯛꯑꯣ ꯑꯗꯨꯒ ꯍꯥꯏꯔꯒꯦ
ꯊꯕꯛ ꯁꯨꯗ꯭ꯔꯤꯉꯩꯗ ꯇꯣꯂꯣꯞ ꯆꯥꯕ ꯍꯧꯅꯗꯦꯅꯦ
ꯁꯥ ꯄꯥꯝꯃꯦꯠ
ꯀꯩ ꯁꯥꯥꯅꯣꯗꯣ
ꯑꯣꯛꯁꯥ
ꯑꯁ ꯅꯪꯁꯨ ꯑꯣꯛꯁꯥ ꯄꯥꯝꯕ꯭ꯔꯅꯦ꯫
ꯍꯣꯏ
ꯍꯣꯏ ꯑꯣꯛꯁꯥ ꯄꯥꯝꯅꯝꯒꯗꯧꯕꯗꯤ ꯃꯥꯜꯂꯦ
ꯍꯥ‌ ꯍꯥ
ꯌꯥꯏ ꯌꯥꯏ ꯑꯩꯅ ꯌꯥꯏ꯫
ꯅꯪꯗꯤ
ꯑꯩꯁꯨ ꯑꯣꯛꯁꯥ ꯄꯥꯝꯃꯤꯗ꯫ ꯌꯥꯝꯅꯗꯤ ꯆꯥꯕ ꯉꯝꯗꯦ ꯊꯥꯔꯛꯀꯦ ꯊꯥꯔꯛꯀꯦ ꯁꯤ ꯀꯣꯜ ꯇꯧꯕ ꯍꯦꯛ ꯂꯣꯏꯔꯒ ꯊꯥꯔꯛꯇꯣꯏꯅꯤ꯫ ꯑꯁꯤ ꯀꯣ ꯇꯧꯕ ꯍꯦꯛ ꯂꯣꯏꯔꯒ ꯊꯥꯔꯛꯇꯣꯏꯅꯦꯕ ꯔꯛꯀꯦ ꯄꯨꯡ ꯀꯌꯥꯔꯦ ꯇꯨꯝꯗꯣꯏꯅꯣ ꯑꯦ ꯊꯦꯡ ꯊꯦꯡꯅ ꯇꯨꯝꯕ꯭ꯔꯣ꯫
ꯊꯦꯡ ꯊꯦꯡ ꯇꯝꯕꯅꯤ ꯍꯣꯏ꯫
ꯃꯤꯗꯤ ꯌꯥꯝ ꯀꯟꯅ ꯃꯥꯜꯂꯦꯀꯣ ꯃꯤꯗꯤ ꯑꯩꯁꯨ ꯍꯣꯏ ꯅꯪꯗꯧꯅ ꯀꯜꯂꯦ ꯈꯔꯗꯤ꯫
ꯅꯪꯗꯤ
ꯑꯩꯁꯨ ꯄꯨꯡ ꯕꯥꯔꯣ ꯃ ꯄꯨꯡ ꯕꯔꯣ ꯃꯈꯥꯏ ꯕꯔꯣ ꯑꯗꯨꯋꯥꯏꯗ ꯇꯨꯝꯕꯅꯤ꯫ ꯃꯤꯠꯇ ꯂꯩꯔꯦꯀꯣ ꯃꯤꯠꯅ ꯇꯨꯝꯅꯤꯡꯉꯗꯤ ꯑꯗꯨꯝ ꯇꯨꯝꯃꯦ
ꯀꯔꯤ ꯍꯥꯏꯕꯅꯣ
ꯑꯩ ꯃꯤꯠꯁꯦ ꯑꯗꯨꯝ ꯎꯁꯤꯜꯂꯛꯑꯗꯤ ꯇꯨꯝꯅꯤꯡꯉꯗꯤ ꯑꯗꯨꯝ ꯇꯨꯝꯃꯦꯕ
ꯇꯨꯝꯃꯣ ꯇꯨꯝꯃꯣ ꯇꯨꯝꯊꯣꯛꯈ꯭ꯔꯣ
ꯄꯨꯡ ꯑꯃ ꯑꯅꯤ ꯐꯥꯎ ꯅꯪ ꯀꯔꯤ ꯀꯔꯤ ꯇꯧꯔ ꯂꯩꯔꯤꯅꯣ
ꯀꯩꯁꯨ ꯇꯧꯗꯦ ꯍ ꯑꯣ ꯑꯩꯗꯣ ꯃꯨꯕꯤ ꯌꯦꯡꯉ ꯂꯩꯕꯅꯦ
ꯑꯣ ꯅꯪ ꯀꯔꯤ ꯐꯤꯂꯤꯂꯝ ꯍꯦꯛ ꯍꯦꯛ ꯌꯦꯡꯕ꯭ꯔꯣ
ꯈꯪꯗꯦꯗ ꯑꯗꯨꯝ ꯀꯩꯅꯣ ꯍꯤꯟꯗꯤꯒꯤ ꯑꯗꯨꯝ ꯌꯦꯡꯕꯅꯦ ꯑꯅꯧ ꯑꯅꯧꯕ ꯊꯣꯛꯑꯣꯗꯤ ꯊꯣꯛꯇ꯭ꯔꯗꯤ ꯔꯤꯜꯁꯀꯨꯝꯕ ꯌꯦꯡꯉꯦ꯫
ꯌꯥꯏꯅꯦ ꯑꯗꯨꯁꯨ ꯃꯇꯝ ꯂꯦꯟꯕ ꯌꯥꯝ ꯍꯩꯀꯣ ꯃꯤꯗꯤ꯫
ꯍꯣꯏ ꯊꯕꯥꯛ ꯂꯩꯇꯕꯒꯤꯀꯣ
ꯍꯣꯏ ꯌꯥꯏ ꯌꯥꯏ ꯊꯕꯛ ꯂꯩꯇ꯭ꯔꯁꯨ ꯑꯗꯨꯝ꯫ ꯌꯥꯝ ꯅꯨꯡꯉꯥꯏꯅ ꯍꯤꯡꯃꯤꯟꯅꯈꯣ ꯊꯕꯛ ꯂꯩꯇ꯭ꯔꯁꯨ ꯌꯥꯏ ꯅꯠꯇ꯭ꯔꯥ꯫